ꯍꯜꯂꯣ
ꯇꯕ꯭ꯔꯣ
ꯎꯝ ꯇꯥꯕ꯭ꯔꯣ
ꯇꯌꯦ
ꯀꯩ ꯇꯧꯔꯝꯃꯤꯅꯣ
ꯀꯁꯨ ꯇꯧꯗꯦ ꯑꯗꯨꯝ ꯂꯩꯌꯦ
ꯑ ꯑꯃꯨꯛ ꯇꯨꯝꯕ ꯌꯥ ꯇꯨꯝꯗ꯭ꯔꯤꯕꯣ
ꯈꯪꯇꯦ ꯅꯪꯗꯤ ꯆꯥꯛ ꯆꯥꯔꯕꯣ
ꯍꯧꯖꯤꯛꯇ ꯆꯥꯛ ꯆꯥ ꯍꯜꯂꯑꯦ ꯍꯣꯏ
ꯀꯩꯅꯖ ꯆꯒꯦ
ꯈꯣꯏ ꯉꯁꯤ ꯆꯅꯥꯥ ꯆꯥꯏ
ꯆꯅꯗꯤ ꯑꯍꯎꯕꯅꯤꯅꯦ
ꯑꯁ ꯍꯥꯎ꯭ꯕꯔꯥꯅꯦ ꯆꯅꯕꯨ
ꯑꯥ ꯆꯥꯔꯒꯁ ꯀꯞꯅꯤꯡꯉꯥ ꯍꯥꯜꯂꯛꯄꯥꯅꯦ ꯀꯥꯏ
ꯈꯣꯏꯗꯤ ꯆꯥꯅꯥ ꯆꯥꯕꯥ ꯐꯪꯗꯦ ꯅꯣꯏ ꯆꯥꯅꯥ ꯆꯥꯕꯥ ꯅꯔꯥꯏꯕꯥꯛ ꯐꯔꯥꯕꯥꯅꯦ ꯈꯣꯏꯗꯤ ꯆꯅꯥ ꯆꯥꯕ ꯐꯪꯗꯦ ꯅꯣꯏ ꯆꯥꯕ ꯐꯪꯕꯗꯣ ꯐꯔꯕꯅꯦ
ꯍꯣꯡꯕ ꯄꯣꯠ ꯆꯥꯅꯤꯡꯗꯕꯩ ꯑꯣꯏꯔꯝꯅꯤ ꯀꯩꯅꯣ ꯆꯥꯅꯤꯡ ꯆꯅꯥ ꯆꯥꯕ ꯐꯪꯗꯕꯗꯣ
ꯑꯍꯣꯡꯕ ꯄꯣꯠ ꯑꯗꯨ ꯑꯗꯨ ꯅꯠꯇꯦ ꯆꯥꯕ ꯐꯪꯗꯦ
ꯑꯗꯨꯅꯦ ꯑꯗꯨꯛ ꯌꯥꯝ ꯍꯣꯡꯕꯗꯣ ꯁꯥꯒꯨꯝꯕꯗꯤ ꯅꯨꯡꯇꯤꯒꯤ ꯆꯥꯔꯝꯒꯅꯦꯕ ꯆꯅꯥ ꯆꯥꯅꯤꯡꯗꯕꯩ ꯁꯥ ꯆꯠꯗꯦ ꯀꯥꯏꯅꯗꯤ ꯍꯥꯏꯒꯩꯅꯨꯗ ꯀꯥꯏꯅ
ꯍꯧꯖꯤꯛ ꯁꯥꯥ ꯆꯥꯕ ꯃꯇꯝ ꯅꯠꯇꯦ
ꯀꯔꯤꯒꯤ ꯀꯔꯤ ꯃꯇꯝꯗ ꯁꯥ ꯆꯥꯒꯦ ꯑꯗꯨꯗꯤ
ꯁꯥ ꯆꯕ ꯌꯥꯗꯦ ꯍꯧꯖꯤꯛ
ꯀꯩꯒꯤꯅꯣ
ꯁꯥ ꯆꯥꯕ ꯃꯇꯝ ꯅꯠꯇꯕꯒꯤ
ꯑꯗꯨ ꯑꯩꯅ ꯍꯥꯏꯕꯗꯤ ꯁꯥꯁꯦ ꯀꯔꯤ ꯀꯔꯤ ꯃꯇꯝꯗ ꯆꯥꯟꯅꯒꯦꯕ ꯗꯨꯗꯤ
ꯎꯝ ꯁꯥꯔꯅꯨ ꯍꯥꯏꯕ ꯀꯣ ꯑꯩꯒꯤꯗ
ꯁꯥ ꯁꯦ ꯀꯩ ꯇꯧꯋꯦꯕ
ꯍꯤꯗꯥꯛ ꯆꯥꯕꯒꯤ ꯁꯥ ꯆꯥꯕ ꯌꯥꯗꯦ
ꯑꯣ ꯑꯣ ꯑꯁ
ꯀꯔꯤꯌꯥꯕ
ꯈꯥꯡꯕ ꯋꯥꯕ꯭ꯔꯣ ꯋꯥꯗꯦ ꯀꯔꯤ ꯆꯥꯕꯥ ꯌꯥꯏꯕ
ꯑꯀꯪꯕꯥꯒꯨꯃꯕꯗꯤ ꯆꯥꯕ ꯌꯥꯏꯌꯦꯕ
ꯑꯀꯪꯕ
ꯎꯝ ꯑꯀꯪꯕ
ꯑꯁ ꯑꯗꯨꯗꯤ ꯁꯥ ꯑꯀꯪꯕꯁꯨ ꯁꯥꯅꯤ ꯀꯩꯅꯣ ꯑꯗꯨꯗꯤ
ꯑꯃ ꯑꯀꯪꯕ ꯑꯃ ꯑꯗꯨꯒ ꯑꯃꯅ ꯑꯩꯈꯣꯏꯅ ꯑꯗꯨꯝ ꯊꯣꯡꯒ ꯇꯧꯕꯗꯣ
ꯎꯝ ꯎꯝ
ꯑꯗꯨ ꯇꯧꯔꯦꯗꯅ ꯑꯗꯨꯗꯤ ꯆꯥꯒꯅ ꯍꯥꯏꯕꯅꯤ ꯀꯪꯕ ꯈꯛꯇ ꯆꯥꯕ ꯌꯥꯝ ꯊꯥꯎꯒꯨꯝꯕꯁꯨ ꯎꯝ ꯑꯡ
ꯃꯣꯔꯣꯛꯁ ꯎꯝ
ꯍꯥꯏꯔꯣ ꯅꯪ ꯃꯣꯔꯣꯛ ꯌꯥꯝ ꯆꯕ꯭ꯔꯣ
ꯀꯩꯕ
ꯃꯣ ꯌꯥꯝ ꯆꯕꯔꯣ ꯅꯪ
ꯉꯥ ꯁꯥ
ꯃꯣꯔꯣꯛ ꯌꯥꯝ ꯆꯥꯕ꯭ꯔꯕ
ꯑꯣꯏ
ꯅꯪꯕꯨ ꯃꯣꯔꯣꯛ ꯀꯌꯥ ꯆꯥꯕꯥ ꯉꯝꯒꯦ
ꯑꯗꯨꯗꯤ ꯈꯪꯗꯦꯗ ꯑꯗꯨ ꯑꯣꯏꯔꯁꯨ ꯑꯗꯨꯝ ꯃꯌꯥꯝ ꯃꯥꯌꯥꯝ ꯆꯥꯏ
ꯌꯥꯝꯖꯥꯕ ꯍꯥꯏꯗꯣ ꯃꯥꯟꯗꯕ
ꯁ ꯅꯪ
ꯅꯨꯄꯥꯅꯥ ꯃꯣꯔꯣꯛ ꯆꯥꯕꯗꯣ ꯄꯛꯇꯕꯅꯦ
ꯅꯨꯄꯥ ꯅꯨꯄꯥꯅ ꯃꯣꯔꯣꯛ ꯆꯥꯕ ꯄꯛꯇꯕꯅꯦꯕ
ꯐꯥꯒꯤ ꯇꯧꯕꯅꯦ ꯐꯥꯒꯤ ꯇꯧꯕꯅꯦ
ꯅꯪꯗꯤ ꯌꯥꯝ ꯆꯥꯕ꯭ꯔꯣꯕ
ꯑꯩꯈꯣꯏꯗꯤ ꯃꯀꯣꯛꯅꯦ
ꯏꯁ ꯅꯪ ꯁꯨ ꯃꯣꯔꯣꯛ ꯈꯛꯇ ꯅꯠꯇꯅ ꯃꯪꯒꯟꯗꯨ ꯆꯥꯕ ꯌꯥꯝ ꯍꯩ ꯃꯥꯜꯂꯦ ꯍꯧꯖꯤꯛ ꯐꯥꯎ ꯁꯥꯏꯔꯤ ꯋꯥꯗ꯭ꯔꯣ
ꯀꯔꯤꯁꯨ ꯇꯧꯅꯤꯡꯉꯥꯏ ꯂꯩꯇꯕꯒꯤ ꯑꯩꯗꯣ ꯑꯗꯨꯝ ꯁꯨꯞꯄꯒ ꯂꯩꯕꯅꯦ
ꯎꯝ ꯃꯉꯜ ꯁꯦ ꯌꯥꯝ ꯄꯝ ꯃꯜꯂꯦꯗ ꯑꯣ ꯋꯥꯔꯤ ꯑꯃ ꯈꯪꯕ꯭ꯔꯥ ꯃꯪꯒꯟꯅ ꯅꯜꯂꯦ ꯍꯥꯏꯕꯗꯣ
ꯎ
ꯎꯝ ꯑꯪꯕꯗ ꯐꯩ ꯌꯥꯝ ꯆꯥꯏꯅꯦ ꯃꯪꯒꯟꯁꯦ ꯌꯥꯝ ꯍꯥꯎꯕ꯭ꯔꯕ
ꯑꯦ ꯂꯝꯃ ꯍꯥꯏꯆꯦ ꯄꯒ ꯑꯗꯨꯝ
ꯑꯩꯈꯣꯏ ꯆꯅꯥ ꯊꯣꯡꯕ ꯄꯤꯔꯛꯎꯔꯣ ꯆꯅꯥ ꯉꯁꯤ ꯆꯥꯅꯥ ꯗꯣ ꯈꯔꯥ ꯀꯟꯕꯅꯦ ꯆꯥꯅꯤꯡꯕꯔꯣ
ꯆꯅꯥꯗꯤ ꯑ ꯀꯩꯅꯣ ꯇꯦꯡꯅ ꯏꯁꯤꯡꯗ ꯇꯤꯡꯕꯗꯣ
ꯑꯝ
ꯊꯣꯡꯗꯕꯤꯗ ꯍꯥꯥꯎꯋꯦ
ꯐꯤꯁ ꯅꯪꯁꯨ ꯖꯥꯠ ꯖꯥꯠ ꯅꯤꯅꯦ
ꯆꯥꯕꯥ ꯃꯪꯒꯜꯁꯨ ꯍꯥꯎꯋꯦ ꯑꯇꯤꯡꯕꯗꯣ ꯊꯣꯡꯗꯕꯤ ꯍꯣꯏ ꯊꯣꯡꯕꯁꯨ ꯍꯥꯎꯋꯦꯀꯣ ꯑꯗꯨꯕꯨꯗꯤ ꯑꯃꯔꯣꯝꯗꯗꯤ ꯑꯗꯨ ꯑꯣꯏꯔꯁꯨ ꯁꯨꯝ ꯊꯣꯪꯗꯕꯤꯗ ꯍꯤꯡꯅ ꯆꯥꯕꯗꯣ
ꯎꯝ
ꯎ
ꯀꯔꯤ ꯃꯪꯒꯟꯗꯨꯅ ꯍꯧꯖꯤꯛ ꯆꯥꯔꯤꯁꯦ ꯀꯩꯅꯣ ꯔꯥꯎꯟꯗ꯭ꯔꯣ ꯅꯠꯇ꯭ꯔꯒ ꯆꯥꯅꯥ ꯃꯪꯒꯟꯗꯨꯔꯣ
ꯆꯅꯥꯝ ꯉ ꯆꯅꯥꯝ ꯉꯁꯃꯁ ꯕ ꯍꯥꯎ ꯄꯦ
ꯀꯩ ꯅꯣꯗꯅ
ꯍꯨꯝ
ꯅ ꯃꯁꯦ ꯄꯠ ꯐꯅ
ꯄꯦꯠꯄꯒꯤꯔ ꯄꯦꯠꯄꯒꯤ ꯅꯠꯇꯕ꯭ꯔꯥ ꯑꯗꯨꯗꯤ ꯈꯪꯗꯦ ꯈꯪꯗꯦ ꯍꯥꯎꯇꯦ
ꯍꯦ ꯍꯦ ꯍꯥ ꯃꯦꯊꯦ ꯑꯩꯈꯣꯢ ꯀ꯭ꯂꯥꯁ ꯇꯨ ꯊ꯭ꯔꯤ ꯀꯥꯔꯤꯉꯩꯗ ꯃꯪꯒꯟ ꯂꯨꯄꯥ ꯃꯉꯥꯒꯤ ꯃꯌꯥꯝ ꯃꯌꯥꯝ ꯄꯤꯔꯝꯕꯅꯦ ꯑꯁ ꯍꯧꯖꯤꯛꯀꯥꯟꯗꯤ ꯃꯪꯒꯟꯗꯣ ꯈꯪꯗꯦꯗ
ꯃꯅꯤ ꯅꯍꯥꯟꯗꯣ ꯑꯩ ꯄꯋꯥ ꯑꯃ ꯂꯩꯔꯛꯄꯅꯦ
ꯑ
ꯂꯣꯏ ꯆꯊꯣꯛꯈꯔ꯭ꯦ
ꯑꯩꯅꯥ ꯍꯥꯏꯗꯔꯥ ꯃꯪꯒꯟ ꯌꯥꯝ ꯄꯥꯝꯕ ꯃꯥꯜꯂꯦ ꯉꯥꯁꯥꯏꯗꯒꯤ ꯉꯥꯁꯥꯏ ꯗꯒꯤ ꯆꯥꯔꯒꯥ ꯂꯩꯕꯗꯨ
ꯃꯥꯅꯦ ꯃꯥꯅꯦ ꯅꯪ ꯂꯩꯕꯤꯒꯦ ꯍꯥꯏꯕꯗꯣ
ꯃꯪꯒꯟꯕꯨꯗꯤ ꯂꯩꯕꯤꯕ ꯌꯥꯏꯅꯦ
ꯁꯥ
ꯎꯝ ꯌꯥꯝ ꯇꯥꯡꯕ꯭ꯔꯣ ꯃꯪꯒꯟꯗꯨ
ꯈꯪꯗꯦꯗ ꯑꯩꯅ ꯎ ꯇ ꯔꯤꯀꯦ ꯑꯆꯧꯕꯗꯣ
ꯎꯝ
ꯑꯗꯨ ꯊꯤꯕꯗꯣ ꯐꯪꯗꯕ ꯑꯩꯈꯣꯏ ꯁ꯭ꯋꯥꯏꯗꯩ ꯐꯪꯗꯦꯕ ꯄꯤꯀꯦꯠ ꯃꯆꯥ ꯃꯆꯥ ꯑꯃ ꯐꯪꯉꯦꯕ ꯀꯣ
ꯑꯣ ꯄꯦꯀꯦꯠ ꯑꯆꯧꯕꯗꯣ ꯀꯌꯥ ꯄꯤꯔꯒꯦ ꯍꯧꯖꯤꯛꯀꯥꯟ ꯍꯥꯟꯅꯗꯤ ꯂꯨꯄꯥ ꯁꯤꯛꯁꯇꯤꯔꯥ ꯄꯤꯔꯝꯕꯒꯨꯝ ꯇꯧꯕꯅꯤꯅ
ꯍꯧꯖꯤꯛꯗꯤ ꯈꯪꯗꯦ ꯀꯌꯥ ꯄꯤꯕꯅꯣ ꯑꯗꯣ ꯐꯪꯗꯕ ꯑꯗꯨꯅ ꯕꯖꯥꯔꯗꯒꯤ ꯄꯥꯋꯥ ꯂꯩꯔꯛꯑꯦ
ꯑꯩ ꯀꯥꯖꯤꯟ ꯑꯃꯁꯨ ꯃꯪꯒꯟ ꯌꯥꯝ ꯆꯥꯒꯟꯕ ꯃꯥꯁꯨ ꯄꯩꯀꯦꯠ ꯄꯩꯀꯦꯠ ꯑꯗꯨꯝ ꯂꯩꯔ ꯄꯨꯔꯛꯄꯒꯤ
ꯎꯝ
ꯀ꯭ꯂꯥꯁ ꯀꯨꯝꯕ ꯃꯇꯝꯗꯗꯤ ꯁꯥꯏꯕ ꯅꯨꯡꯉꯥꯏ ꯑꯗꯨ ꯑꯁ ꯌꯨꯝꯗ ꯂꯩꯔꯗꯤ ꯑꯃꯨꯛ ꯇꯥꯜꯂꯦ
ꯑꯗꯨꯝ ꯐꯝꯃꯒꯅꯦ ꯁꯨꯃꯥꯏꯅ ꯎꯔꯤ ꯁꯥ ꯆꯥꯏꯔꯒ ꯑꯗꯨꯝ ꯁꯥꯏ ꯁꯥꯏꯔꯒ ꯇꯧꯕꯗꯣ ꯌꯥꯝ ꯅꯨꯡꯉꯥꯏꯕꯅꯦ
ꯌꯥꯝ ꯂꯦꯟꯕ ꯍꯩꯅꯦ ꯍꯥ ꯅꯪꯁꯦ ꯃꯇꯝꯁꯦ
ꯁꯨꯃꯥꯏꯅ ꯂꯦꯟꯗ꯭ꯔꯗꯤ ꯀꯃꯥꯏꯅ ꯂꯦꯟꯗꯣꯏꯅꯣ ꯑꯗꯨꯗꯤ ꯇꯨꯝꯃꯝꯗꯥꯏꯗ ꯆꯥꯁꯦ ꯍꯥꯏꯕ꯭ꯔꯣ
ꯑꯝ ꯍꯩꯌꯦ ꯍꯩꯌꯦ
ꯄꯣꯜꯒꯨꯝꯕ ꯁꯥꯟꯅꯕ꯭ꯔꯣ ꯅꯪꯗꯤ ꯎꯝ
ꯁꯥꯟꯅꯩ
ꯅꯪ ꯁꯅꯥꯕꯅ ꯀꯗꯥꯏ ꯁꯥꯅꯕ
ꯕꯣꯜ ꯁꯥꯟꯅꯕꯥ ꯍꯥꯏꯗꯤ ꯀꯔꯤ ꯍꯥꯏꯅꯣꯕ
ꯕꯣꯜ ꯁꯥꯟꯅꯕ ꯆꯠꯄꯒꯨꯝꯕ ꯍꯥꯏꯗꯤ
ꯑꯣ ꯑꯣ ꯑꯣ ꯑꯩꯈꯣꯏ ꯀꯣꯂꯦꯖꯀꯤ ꯒ꯭ꯔꯥꯎꯟ ꯂꯩꯌꯦ
ꯀꯔꯤ
ꯑꯩꯈꯣꯏ ꯀꯣꯂꯦꯖꯇ ꯒ꯭ꯔꯥꯎꯟ ꯂꯩꯔꯦꯕ
ꯀꯔꯝꯕꯥ ꯀꯣꯂꯦꯖ ꯅꯣ ꯅꯣꯢꯗꯤ
ꯈꯪꯉꯔꯣꯏꯗ ꯍꯥꯏꯔꯁꯨ ꯅꯪꯅ
ꯎꯝ ꯈꯪꯒꯅꯤ ꯅꯪ ꯀꯨꯀꯦ ꯒꯨꯝꯕ ꯆꯠꯁꯤꯟꯅꯕ꯭ꯔꯣ
ꯀꯔꯤꯀꯦꯠ
ꯎꯝ
ꯑꯁ ꯀ꯭ꯔꯤ ꯀꯦꯠ ꯍꯩꯗꯤ ꯍꯦ ꯇꯝꯕꯨ ꯇ ꯀꯂ
ꯅꯠꯇꯦ꯫ ꯅꯣꯏꯀꯂꯦꯖꯃꯅꯨꯡꯗꯔꯣ
ꯎꯝ ꯃꯥꯅꯦ ꯃꯥꯅꯦ
ꯅꯪ ꯂꯩꯔꯤꯁꯦ ꯀꯗꯣꯝꯗ ꯂꯩꯒꯦ
ꯅꯣꯠꯇ
ꯃꯣꯠꯇ ꯅꯣꯠ ꯈꯛꯇꯅꯤ ꯈꯪꯗꯕ ꯑꯩ
ꯍꯥꯏꯔꯁꯨ ꯀꯥꯏꯗꯦꯗ ꯑꯩꯗꯤ ꯑꯗꯨꯝ ꯍꯥꯏꯕꯤꯕꯅꯦꯗ ꯃꯤꯉꯣꯟꯗ ꯍꯥꯏꯌꯨ ꯍꯥꯏꯔꯗꯤ ꯍꯥꯏꯕꯤꯒꯦꯁꯦ
ꯑꯁꯤ ꯁ꯭ꯋꯥꯗꯅꯦ ꯍꯥꯏꯗꯤ ꯑꯗꯨꯝ ꯈꯔ
ꯑꯗꯨꯅꯦ ꯅꯣꯠ ꯇꯅꯤ
ꯅꯣꯠꯇꯤ ꯈꯪꯗꯦ
ꯅꯪꯒ ꯅꯣꯠꯇ ꯅꯣꯜ ꯈꯪꯗꯦꯕ
ꯎꯝ
ꯅꯪꯁꯨ ꯍꯦꯟꯖꯤꯜꯂꯦ ꯑꯗꯨꯗꯤ ꯀꯔꯤ ꯁꯥꯞꯖꯦꯛ ꯂꯧꯔꯛꯒꯦ ꯑꯝꯇ ꯍꯥꯏꯔꯛꯎꯁꯦ
ꯑꯩꯔꯣ
ꯎꯝ
ꯑꯗꯨ
ꯀꯂꯥꯁ ꯏꯂꯚꯟ ꯍꯥꯏꯔꯛꯑꯣ ꯀꯔꯤ ꯁꯕꯖꯦꯛ ꯂꯧꯔꯛꯒꯦ ꯑꯝꯇ ꯍꯥꯏꯔꯛꯑꯣ
ꯑꯩ ꯑꯗꯨꯒꯨꯝꯕ ꯁꯕꯖꯦꯛ ꯂꯧꯔꯛꯇꯦꯕ
ꯑꯗꯨꯗꯤ ꯁꯥꯏꯟꯁ
ꯎꯝ
ꯎꯝ ꯍꯥꯏ ꯇꯧꯕꯅ ꯀꯩꯅꯣꯝ ꯅꯣꯠ ꯍꯥꯏꯥꯏꯗ ꯀꯩꯅꯣꯝ ꯂꯝꯝꯖꯥꯇ ꯑꯗꯨ
ꯄꯟꯖꯥ
ꯎꯝ ꯄꯟꯖꯥꯕ ꯁꯤꯗꯨꯒꯨꯖꯔꯥ
ꯇꯃ
ꯍꯧꯖꯤꯛꯀꯥꯟꯗꯤ ꯀꯩꯅꯣ ꯃꯤꯗꯣ ꯌꯨꯝ ꯆꯠꯅꯈꯤꯕꯒꯤ ꯃꯤ ꯂꯩꯇꯕꯒꯤ ꯑꯗꯨꯗꯨꯗ ꯃꯤ ꯂꯩꯗꯕꯒꯤ ꯃꯤ ꯂꯩꯔꯗꯤ ꯑꯗꯨꯝ ꯆꯅ ꯑꯗꯨ ꯃꯤ ꯂꯩꯔꯒ ꯅꯠꯇ꯭ꯔꯒ ꯍꯅꯨꯕ ꯑꯃ ꯂꯩ ꯑꯩꯈꯣꯏ ꯀꯣꯂꯦꯖꯇ ꯒ꯭ꯔꯥꯎꯟꯗ ꯏꯁꯤꯡ ꯑꯗꯨꯝ ꯐꯥꯖꯤꯟꯕ ꯅꯥꯄꯤ ꯍꯥꯎꯅꯤꯉꯥꯏ
ꯎꯝ
ꯑꯗꯨ ꯃꯥꯅ ꯊꯥꯖꯅꯤꯡꯉꯗꯤ ꯁꯥꯟꯅꯕ ꯌꯥꯗ꯭ꯔꯥ ꯃꯥꯏ ꯀꯠꯁꯨꯔꯤ ꯑꯗꯨ ꯃꯇꯥꯡ ꯈꯤꯇꯪꯗꯤ ꯑꯩꯈꯣꯏꯅ ꯏꯁꯤꯡ ꯍꯥꯞꯀꯣꯏꯅꯨ ꯍꯥꯏꯔꯗꯤ ꯍꯥꯞꯇꯕ ꯃꯇꯝꯗꯨꯗ ꯑꯗꯨꯝ ꯒ꯭ꯔꯥꯎꯟꯗ ꯏꯁꯤꯡ ꯊꯥꯔ ꯂꯩ ꯑꯗꯨ ꯃꯥꯅ ꯅꯥꯄꯤ ꯍꯧꯅꯤꯉꯥꯏꯗ
ꯎꯝ
ꯏ ꯄꯣ ꯁꯥꯟꯅꯔꯗꯤ ꯅꯥꯄꯤꯗ ꯂꯣꯏ ꯀꯦꯜꯂꯒ ꯁꯤꯕꯅꯤꯅꯦ ꯑꯗꯨꯗꯤ ꯑ
ꯎꯝ
ꯌꯥ
ꯎꯝ
ꯀꯔꯤ
ꯅꯪꯅ ꯅꯨꯄꯥ ꯑꯃ ꯐꯣꯟ ꯇꯧꯔꯛꯑꯦꯕꯀꯣ
ꯎꯝ
ꯑꯃꯅ ꯎꯝ ꯑꯩꯅ ꯑꯩꯉꯣꯟꯗ ꯀꯔꯤ ꯅ ꯆꯥꯕ ꯑꯩꯅ ꯀꯥꯡꯁꯣꯏ ꯆꯥꯕꯦ ꯀꯥꯡꯁꯣꯏꯗꯨꯕꯨ ꯀꯪꯍꯧꯔꯣꯅ ꯍꯥꯏꯌꯦꯀꯣ
ꯎꯝ
ꯃꯥ ꯍꯦꯛ ꯋꯥꯆꯦꯞꯇ ꯑꯦꯛꯁꯇ꯭ꯔꯥꯃꯨꯛ ꯇꯧꯔꯛꯄ
ꯑꯣ
ꯄꯅꯤꯁꯦ ꯈꯟꯅꯒꯦ ꯈꯟꯅꯒꯦ ꯇꯧꯋꯦ ꯋꯥꯔꯤ ꯁꯥꯔꯒ ꯃꯥꯁꯦ ꯁꯤ ꯇꯝꯄꯥꯛꯀꯤ ꯑꯦꯔꯤꯌꯥꯗꯅꯦꯕ ꯃꯥꯅ ꯂꯩꯕꯁꯦ ꯑꯗꯨꯒ ꯈꯪꯗꯦ ꯍꯥꯏꯁꯤꯕꯨ ꯑꯁꯤꯕꯨ ꯌꯥꯕ꯭ꯔꯕ
ꯐꯦ ꯐꯦꯁ
ꯑꯗꯨꯗꯤ ꯑꯩꯅ ꯑꯩꯅ ꯈꯨꯟ ꯑꯃ ꯃꯃꯤꯡ ꯍꯥꯏꯌꯦ ꯑꯗꯨ ꯈꯨꯟꯗ ꯅꯠꯇꯦ ꯃꯥ ꯍꯨ ꯉꯥꯡꯗꯦ ꯑꯗꯨꯒꯤ ꯈꯨꯟꯗꯒꯤ ꯃꯥꯟꯕ
ꯑ
ꯑꯗꯨ ꯅꯠꯇꯦ ꯍꯥꯏꯌꯦ ꯃꯥꯗꯣ
ꯑꯥ ꯎꯝ ꯅꯪꯁꯦ ꯍꯟꯖꯥꯡ ꯃꯔꯝ ꯃꯔꯝꯗ ꯃꯤ ꯌꯦꯠꯅ ꯐꯠꯅꯒꯦ ꯇꯧꯔꯝꯕꯅꯦꯕ ꯑꯗꯨꯗꯤ ꯀꯥꯡꯁꯣꯏ ꯍꯥꯏꯕꯁꯦ ꯈꯪꯅꯕꯒꯤꯅꯦꯕ ꯑꯗꯨꯁꯨ
ꯑꯗꯨꯗꯤ ꯑꯗꯨ ꯃꯔꯝꯗꯗꯤ ꯅꯠꯇꯦ ꯑꯗꯨ ꯃꯇꯨꯡꯗ ꯃꯥ ꯇꯧꯔꯕꯗꯤ ꯃꯥꯅ ꯀꯟꯁꯣꯠꯕꯨꯛ ꯀꯗꯤꯅꯣ ꯅ ꯍꯥꯏꯌꯦꯦ ꯑꯩꯅ ꯀꯥꯡꯉꯧꯅꯤꯅ ꯍꯥꯏꯕ ꯀꯥꯡꯉꯧꯅꯤꯅ ꯍꯥꯏꯕ ꯑꯩꯅ ꯑꯗꯨ ꯅꯠꯇꯦꯀꯣ ꯃꯥꯗꯣ ꯑꯗꯨ ꯃꯇꯨꯡꯗ ꯕꯅꯤꯗ ꯋꯥꯔꯤ ꯁꯥꯟꯅꯕ ꯂꯣꯏꯔꯦ ꯑꯗꯨꯝ ꯃꯇꯨꯡꯗ ꯋꯥꯠꯆꯦꯞꯇ ꯇꯧꯔꯛꯑꯦꯕ
ꯎꯝ
ꯁꯨꯔꯛꯄꯗꯒꯤ ꯃꯥꯁꯦ ꯃꯥꯁꯦ ꯃꯆꯤꯟꯗꯤ ꯌꯥꯕꯅꯤꯍꯦ
ꯑꯩ ꯉꯥꯡꯅꯕ ꯅꯨꯡꯉꯥꯏꯇ꯭ꯔꯣ ꯃꯆꯤꯟ ꯍꯩꯌꯦꯕꯈꯣꯏꯁꯨ
ꯃꯥꯅꯦ ꯃꯥꯅꯦ ꯃꯥꯅ ꯍꯥꯏꯌꯦꯦ ꯅꯨꯄꯥꯒ ꯉꯧꯅꯔꯗꯤ ꯅꯨꯄꯥ ꯃꯌꯥꯝꯁꯦ ꯋꯥ ꯉꯥꯡꯗꯦ
ꯎꯝ ꯃꯥꯕꯨꯗꯤ ꯅꯨꯡꯉꯔꯅꯦ
ꯑꯩꯁꯨ ꯑꯩꯁꯤꯕꯨ ꯃꯇꯥꯡ ꯃꯇꯥꯡꯅꯤ ꯆ